ꯍꯜꯂꯣ
ꯇꯥꯔꯤꯕ꯭ꯔꯣ
ꯎꯝ ꯇꯥꯏ
ꯀꯩꯗꯧꯔꯤꯕ꯭ꯔꯣ
ꯑꯁ ꯁꯥ ꯃꯟꯕꯒꯤ ꯐꯦꯟ ꯊꯥꯔꯒ ꯐꯝꯔꯒ ꯂꯩꯔꯤꯅꯤ
ꯌꯥꯝ ꯅꯨꯡꯉꯥꯏꯅ ꯉꯁꯤ ꯐꯤꯁ ꯁꯔꯗ ꯉꯔꯥꯡ ꯁꯥꯕꯗ ꯁꯥꯕ ꯂꯣꯏꯔꯒ ꯂꯩꯕꯅꯤ ꯊꯕꯛ ꯇꯧꯕ ꯇꯟꯕꯅꯤ
ꯑꯁ! ꯅꯪꯒꯤ ꯊꯕꯛ ꯂꯣꯏꯔꯤꯅꯦ ꯑꯗꯨꯗꯤ
ꯉꯁꯤ ꯉꯁꯤ ꯒꯤꯗꯤ ꯂꯣꯏꯏꯍꯦ꯫
ꯎꯝ ꯎꯝ ꯅꯣꯏꯒꯤ ꯂꯧꯗ ꯑꯣ ꯍꯤꯗꯥꯛ ꯀꯥꯞꯄ ꯆꯠꯈ꯭ꯔꯕꯣ?
ꯎꯝ ꯑꯩꯈꯣꯏ ꯏꯃꯥꯒ ꯏꯄꯥ ꯆꯠꯈ꯭ꯔꯦ꯫
ꯎꯝ
ꯁꯀꯨꯜ ꯆꯠꯄ ꯅꯨꯉꯥꯏꯕꯔꯪ꯫
ꯅꯨꯡꯉꯥꯏꯌꯦ ꯍꯜꯂꯛꯑꯦ ꯁꯤ ꯑꯁ ꯆꯥꯕꯅꯤꯅ ꯍꯤꯗꯥꯛ ꯀꯥꯞꯄꯗꯣ
ꯍꯥꯥ
ꯅꯥꯄꯤꯁꯤꯡꯗꯣ ꯐꯖꯅ ꯁꯤꯔꯅꯦꯕ
ꯑꯣ
ꯆꯞ ꯆꯥꯔꯦꯕ ꯉꯁꯤꯅ ꯍꯤꯗꯥꯛ ꯀꯥꯞꯕꯗ
ꯑꯉꯥꯡꯁꯤꯡ ꯌꯥꯝ ꯂꯅꯥꯄ꯭ꯔꯥ
ꯑꯔ ꯃꯤ ꯃꯤ ꯌꯥꯝꯃꯨꯛ ꯂꯥꯛꯀꯦꯗ ꯉꯁꯤꯗꯤ ꯑꯍꯥꯟꯕꯅꯤꯅ ꯃ ꯌꯥꯝ ꯂꯥꯛꯇꯦ ꯍꯣꯏ ꯅꯣꯡꯄꯥꯅ ꯁꯥꯕꯅꯤꯅ ꯑꯁ ꯉꯁꯤ ꯂꯧ ꯎꯆꯕꯀꯣ ꯌꯥꯝ ꯋꯥꯝꯔꯒꯅꯤ꯫ ꯀꯩ ꯏꯟꯁꯥꯡ ꯆꯥꯕꯣ
ꯉꯁꯤ ꯑꯂꯨꯒ ꯈꯥꯃꯦꯟ ꯆꯥꯏ꯫
ꯎꯝ
ꯅꯪꯗꯤ
ꯌꯦꯟ ꯁꯥ ꯆꯥꯌꯦ ꯂꯣꯛꯜꯒꯤ꯫
ꯌꯥꯝ ꯍꯥꯎ ꯄ ꯌꯦꯅꯖꯡ ꯆꯥꯏꯅꯦꯍꯦ ꯍꯤ ꯍꯤ
ꯉꯁꯤ ꯈꯛꯇꯅꯤ
ꯎꯝ ꯉꯁꯤ ꯌꯥꯝ ꯁꯥꯏꯀꯣ ꯅꯨꯡꯁꯥꯗꯣ꯫
ꯑꯣ ꯂꯧ ꯂꯤꯡꯕ ꯆꯇꯄꯥ ꯃꯈꯈꯣꯏ ꯑꯁ ꯌꯥꯝ ꯋꯥꯔꯝꯝꯅꯤ
ꯎꯝ ꯌꯥꯝ ꯋꯥꯔꯅꯦ ꯅꯨꯡꯗꯥꯡꯗ ꯇꯨꯝꯕ ꯅꯨꯡꯉꯥꯏꯅꯤ꯫
ꯎꯝ
ꯎꯝ ꯀꯅꯥ ꯀꯅꯥꯒ ꯂꯩꯔꯤꯅꯣ ꯅꯪ
ꯢꯊꯟꯗꯅꯤꯗ ꯀꯔꯤꯁꯨ ꯇꯧꯅꯤꯡꯉꯥꯏꯁꯨ ꯂꯩꯇꯦ ꯑꯗꯨꯝ ꯐꯦꯟ ꯊꯥꯔꯒ ꯂꯩ꯫ ꯁꯥꯃꯟꯕꯒꯤ ꯃꯄꯥꯟ ꯊꯣꯛꯑꯕꯁꯨ ꯇꯜꯂꯦ ꯊꯕꯛꯇꯤ ꯌꯥꯝ ꯂꯩ꯫
ꯊꯕꯛ ꯌꯥꯝ ꯂꯩꯌꯦ ꯇꯟꯕꯒꯤ ꯑꯩꯁꯨ ꯂꯩꯌꯦ꯫ ꯁꯤꯡꯖꯨꯨ ꯆꯥꯁꯤ ꯂꯥꯛꯑꯣ
ꯑꯁ! ꯅꯣꯏ ꯅꯣꯏꯒꯤ ꯌꯨꯝꯁꯨ ꯑꯁ ꯅꯥꯛꯂꯗꯤ ꯈꯔ ꯐꯔꯕ ꯎꯝ ꯌꯥꯝ ꯂꯥꯞꯄꯗꯣ ꯃꯈꯥ ꯀꯣꯝꯕꯗꯣ
ꯎꯄꯥꯏ ꯂꯩꯇꯦꯅꯦ ꯁꯤꯖꯤꯖꯨ ꯆꯅꯤꯖ ꯊꯥꯟ ꯇ ꯆ ꯇꯥꯟꯕ ꯅꯨꯉꯥꯏꯇꯦ
ꯎꯝ ꯑꯗꯨꯅꯤ꯫
ꯎꯝ ꯃꯤ ꯑꯃ ꯑꯅꯤ ꯑꯍꯣꯨꯝ ꯂꯩꯔꯗꯤꯀꯣ ꯆꯥꯕ ꯅꯨꯡꯉꯥꯏꯕ
ꯍꯌꯦꯡ ꯑꯃꯨꯛ ꯍꯧꯒꯗ꯭ꯔꯣ ꯅꯪꯒꯤ ꯐꯤꯗꯨꯣ
ꯈꯪꯗꯦꯅꯦ
ꯌꯥꯝ ꯋꯥꯠꯂꯤꯏꯕ꯭ꯔꯣ ꯃꯔꯨꯞꯀꯤꯗꯨꯣ
ꯋꯥꯠꯂꯤ ꯇꯪꯈꯥꯏ ꯆꯪꯗ꯭ꯔꯤ
ꯑꯁ ꯊꯥꯗꯤ ꯇꯪꯈꯥꯏ ꯆꯍꯤꯗꯤ ꯇꯪꯈꯥꯏ ꯁꯨꯔꯦ꯫
ꯎꯝ ꯌꯥꯝ ꯇꯜꯂꯤ ꯑꯩ ꯍꯧꯖꯤꯛꯀꯥꯟ
ꯎꯝ ꯇꯗꯅ
ꯁꯥꯕ ꯂꯣꯏꯔꯒ ꯁꯦꯝ ꯁꯥꯕꯗꯣ ꯂꯣꯏꯅꯤꯉꯥꯏ ꯇꯧꯕꯗꯣ
ꯎꯝ ꯑꯗꯨ ꯃꯇꯝ ꯆꯪꯕ꯭ꯔꯥ
ꯃꯇꯝ ꯌꯥꯝ ꯆꯪꯉꯕ ꯑꯗꯨꯅ ꯇꯟꯕ ꯍꯦꯜꯂꯤ
ꯑꯣ ꯑꯣ
ꯅꯨꯡꯁꯥ ꯁꯥꯕꯒꯤꯔ ꯈꯪꯗꯦ ꯃꯤ ꯃꯈꯣꯟ ꯐꯥꯎꯅ ꯉꯥꯁꯤ ꯇꯥꯔꯦ ꯑꯩ
ꯑꯣꯏꯔꯝꯒꯅꯤ ꯏꯅꯣꯏ ꯂꯩꯀꯥꯏꯗꯗꯤ ꯅꯪꯁꯨ ꯀꯣꯏꯔꯎꯗꯅ
ꯀꯣꯏꯔꯛꯅꯤꯉꯥꯏ ꯑꯩꯈꯣꯏ ꯌꯨꯝ ꯃꯤ ꯂꯩꯗꯕꯅꯤꯅꯀꯣ ꯑꯁ! ꯆꯠꯊꯣꯛꯄꯗꯣ ꯑꯗꯨ ꯅꯨꯡꯉꯥꯏꯇꯦꯅꯦ꯫
ꯑꯦ ꯎ ꯍꯌꯦꯌꯦ ꯍꯪꯆꯤꯠ ꯕꯖꯥꯔ ꯆꯠꯅꯤꯡꯉꯥꯏ ꯂꯩꯕ꯭ꯔꯣ
ꯅꯤꯗ
ꯂꯪꯒꯨꯝꯕꯗꯤ ꯂꯣꯏꯅꯃꯛ ꯂꯩꯕ꯭ꯔꯣ ꯆꯨꯕ꯭ꯔꯣ
ꯅꯍꯥꯟꯅ ꯑꯩꯈꯣꯏ ꯏꯃꯥ ꯆꯠꯄꯗ ꯂꯧꯏꯦ ꯑꯩ
ꯎꯝ
ꯅꯪ ꯆꯠꯅꯤꯡꯉꯥꯏ ꯂꯩꯕ꯭ꯔꯣ
ꯑꯁ ꯅꯪ ꯆꯠꯂꯗꯤ ꯑꯩꯒꯤ ꯐꯅꯦꯛꯛꯇꯣ ꯊꯔ ꯀ ꯍꯥꯏꯕ
ꯅꯪꯁꯨ ꯐꯤ ꯁꯥꯕ ꯍꯧꯔꯒꯦ ꯍꯥꯏꯕ꯭ꯔꯣ
ꯎꯝ ꯅꯠꯇꯦ ꯅꯍꯥꯟ ꯁꯥꯕꯗꯣ
ꯑꯣ
ꯑꯗꯣ ꯅꯪꯕ ꯎꯝ ꯅꯃꯥꯟꯅꯕꯤ ꯑꯃ ꯂꯩꯕꯅꯣ ꯃꯔꯨꯞꯂꯣ ꯏꯃꯥꯟꯅꯕꯤꯒꯤ ꯃꯔꯨꯞ ꯑꯃ ꯂꯩꯕ
ꯑꯥ ꯑꯥ ꯑ
ꯃꯌꯨꯝꯁꯨ ꯈꯪꯗꯦ ꯅꯝꯕꯔꯁꯨ ꯌꯥꯎꯗꯦ ꯑꯗꯨꯅꯅꯦ
ꯑꯩꯉꯣꯟꯗꯗ ꯃꯥꯒꯤ ꯅꯝꯕꯔꯗ ꯂꯩꯌꯦ
ꯎꯝ ꯃꯥ ꯁꯪꯒꯗ꯭ꯔꯥ ꯑꯃꯨꯛ ꯈꯔ ꯍꯪꯕꯤꯌꯗꯅ ꯅꯪꯁꯨ
ꯍꯥꯝ
ꯃꯃꯟꯗꯣ ꯀꯌꯥꯝ ꯂꯧꯕ꯭ꯔꯣ ꯁꯪꯒꯦꯔꯣ ꯑꯃꯛ ꯍꯪꯕꯤꯌꯨꯕ ꯅꯪꯅ ꯃꯦꯁꯦꯖꯇ
ꯍꯪꯗꯤ
ꯃꯊ ꯑꯒꯇ ꯐꯂꯒ ꯎꯍ ꯎꯍ ꯑꯩꯁꯨ ꯎꯍ ꯑꯗꯣ ꯊꯦꯡ ꯊꯦꯡꯅꯗꯕ
ꯎꯝ ꯃꯤ ꯌꯥꯝꯕꯅꯤꯅ ꯁ ꯎꯗꯤ ꯎ ꯍꯥꯎꯋꯤ ꯑꯣ ꯊꯦꯡꯅꯖꯦ
ꯃꯃꯅꯥ ꯀꯌꯥꯅꯗꯨꯅꯣ ꯈꯔ ꯗ꯭ꯔꯦꯛ ꯈꯪꯉꯗꯤ ꯐꯩꯗꯅ
ꯎꯝ
ꯃꯤꯁꯁ ꯇꯔ ꯐꯣꯟꯟ ꯇꯔ ꯔꯕꯤꯌꯨ
ꯐꯤ ꯁꯥꯕ ꯂꯣꯏꯔꯁꯨ ꯁꯦꯝ ꯁꯥꯅꯤꯡꯉꯥꯏ ꯌꯥꯝ ꯂꯩꯕꯅꯤ ꯑꯗꯨꯕꯨ
ꯎꯝ ꯊꯃꯒꯤ ꯌꯥꯝ ꯂꯩꯌꯦ ꯑꯗꯨ ꯑꯗꯨ ꯑꯩꯗꯤ ꯇꯜꯂꯤꯗ ꯐꯤ ꯁꯥꯅꯤꯅ ꯑꯩꯈꯣꯏꯗꯤ ꯁꯥꯕ ꯈꯛꯇꯅꯦ ꯍꯥꯏꯕꯗꯣ ꯑꯗꯨꯁꯨ ꯁꯤꯝꯄꯥꯎꯗ ꯁꯦꯝ ꯁꯥꯕꯗꯤ ꯍꯥꯏꯩꯗꯤꯦ ꯍꯥꯏꯗ ꯅꯪ ꯍꯦꯅꯤ
ꯏ ꯁꯕ ꯃꯅꯥꯏ ꯅꯣꯏꯅ ꯇꯧꯗꯕꯒꯤꯅꯤ ꯁꯥꯗꯕꯒꯤꯅꯦ ꯑꯩꯅ ꯄꯪ ꯄꯪ ꯇꯧꯕ ꯅꯣꯏꯅ ꯇꯥꯎꯗꯕ
ꯍ
ꯄꯩꯁꯥꯂꯥꯏꯕꯒꯅꯦꯦ ꯅꯣ ꯏꯗꯤ
ꯑꯁ ꯅꯠꯇꯦ ꯄꯩꯁꯥꯒꯤ ꯋꯥ ꯅꯠꯇꯦ ꯑꯩꯈꯣꯏꯗꯤ ꯏꯁꯥꯅꯁꯨ ꯉꯝꯗꯕꯀꯣ ꯐꯤ ꯁꯥꯔꯗꯤ ꯑꯁ
ꯅꯪꯗꯤ ꯅꯪꯗꯤ ꯐꯤꯅꯦꯦꯛꯒꯨꯝꯕ ꯌꯥꯝ ꯌꯥꯝ ꯂꯩꯔꯝꯒꯅꯤ
ꯍ ꯂꯩꯇꯦ ꯍꯦꯛ ꯀꯗꯥꯏꯔꯒ ꯋꯥꯅꯣ
ꯅꯪꯗꯤ ꯃꯨꯔꯨꯞ ꯌꯥꯎꯕꯅꯤꯅ
ꯃꯔꯨꯞꯗꯤ ꯑꯃꯈꯛ ꯑꯅꯤꯈꯛꯅꯤꯅꯣ ꯅꯪꯁꯨ ꯌꯥꯔꯦꯔ
ꯑꯗꯨꯁꯨꯣ ꯎꯝ ꯁꯍꯤ
ꯅꯠꯇꯦ ꯌꯥꯔꯦ ꯑꯩ ꯀꯣꯏꯗꯔꯤꯅ ꯃꯔꯛꯇ
ꯑꯩꯗꯤ ꯐꯅꯤ ꯂꯥꯏꯗꯦꯗ ꯐꯗꯤ ꯐꯥꯕ ꯑꯩꯒꯤꯗꯤ ꯂꯩꯗ
ꯎ ꯐꯤ ꯁꯥꯕ ꯍꯩꯕ ꯈꯣꯗꯤꯀꯣ ꯄꯥꯛ ꯂꯩꯔꯣꯏ ꯍꯥꯏꯕꯗꯤ ꯃꯔꯨꯞꯇ ꯇꯧꯕꯅꯤꯅꯀꯣ
ꯎꯝ ꯑꯗ ꯍꯥꯏꯕꯗ ꯆꯨꯝꯃꯦꯕ ꯐꯤ ꯁꯥꯕꯁꯤꯡꯗꯨ ꯐꯤꯅꯦꯛ ꯂꯩꯗꯕꯅꯤ ꯍꯥꯏꯕꯗꯣ
ꯎꯝ
ꯑꯩ ꯍꯥꯏꯗ ꯂꯔꯤ ꯑꯅꯧ ꯑꯅꯧꯕꯁꯦ ꯅꯤꯡꯕ ꯐꯥꯎꯋꯦ ꯑꯗꯨꯕꯨ ꯁꯥꯕ ꯐꯪꯦ
ꯑꯩꯣꯏꯅꯤ ꯇꯅꯤꯗ
ꯇꯨꯝꯅꯤꯡꯗ꯭ꯔꯣ ꯅꯪꯗꯦ
ꯑꯗꯨꯣꯡ ꯐꯝꯃꯨꯡꯒ ꯍꯕ꯭ꯔꯒ ꯂꯩꯏ ꯅꯪꯗꯤ
ꯐꯥꯝ ꯔꯔꯤꯉꯂ ꯂꯩ
ꯎ ꯅꯣꯏ ꯅꯣꯏ ꯌꯨꯝꯁꯨ ꯁꯥꯔꯝꯃꯨꯅꯤꯀꯣ
ꯎꯝ ꯆꯥꯏ
ꯅꯪ ꯌꯦ ꯌꯨꯝꯅꯥ ꯇ ꯏ ꯃꯥꯥꯟꯕꯤ ꯂꯩ ꯏꯕꯗꯨꯣ
ꯑ
ꯑꯗꯨꯗ ꯆꯠꯂꯣ ꯑꯗꯨꯒ ꯋꯥꯔꯤ ꯁꯥꯟꯅꯔꯒ ꯁꯤꯡꯖ ꯆꯥꯃꯤꯟꯅꯔꯣ
ꯑ ꯃꯥ ꯃꯥꯁꯨ ꯎꯝ ꯇ ꯇ ꯔꯣꯝꯒꯅꯤ
ꯐꯖꯅꯅ ꯇꯨꯝꯕꯅꯦ ꯃꯥꯁꯨ
ꯎꯝ
ꯃꯣꯏꯒꯤ ꯃꯤꯒꯤ ꯃꯤ ꯌꯥꯝꯗꯤ ꯅꯣꯏꯅ ꯆꯠꯈ꯭ꯔꯕꯣ ꯉꯔꯥꯡꯅ ꯃꯣꯏ ꯃꯅꯦꯝ ꯃꯕꯣꯛ ꯂꯩꯕꯗꯨꯣ
ꯈꯪꯗꯦ ꯑꯩ ꯃꯣꯏ ꯌꯨꯝꯗ ꯆꯠꯇꯦ ꯆꯠꯂꯝꯅꯤ
ꯑ ꯏꯃꯥꯟꯅꯕꯤꯗꯤ ꯂꯧꯖꯈ꯭ꯔꯕꯣ
ꯎꯝ ꯁꯤꯡꯗ ꯎꯗ ꯆꯠꯈ꯭ꯔꯦꯕ
ꯎꯝ ꯆꯤꯡ ꯆ ꯆꯤꯡꯡꯂꯥꯎꯗꯤ ꯎꯝ ꯆꯞ ꯈꯔ ꯅꯨꯡꯉꯥꯏꯅꯦ ꯂꯧꯅꯤꯡꯕ ꯆꯕꯈꯣꯏꯔꯁ ꯏꯁꯤꯡ ꯁꯥꯔꯒ ꯌꯥꯝ ꯋꯥꯔꯅꯤ
ꯇꯥꯅꯤꯀꯣ
ꯎꯝ ꯑꯁ ꯑꯩꯈꯣꯏꯅꯗꯤꯔ ꯐꯔꯦ ꯆꯠꯇꯕꯁꯤꯡꯅ ꯑꯗꯨ ꯆꯠꯄꯁꯤꯡ ꯈꯜꯂꯒ ꯌꯥꯝꯃꯦ
ꯎꯝ ꯃꯣꯏꯗꯤ ꯃꯤ ꯌꯥꯝꯕꯅꯤꯅ ꯅꯨꯡꯉꯥꯏꯔꯝꯅꯤ
ꯑꯁ ꯑꯗꯨ ꯑꯗꯨ ꯑꯣꯏꯔꯁꯨ ꯑꯁ ꯅꯨꯡꯁꯥ ꯁꯥꯥꯃꯜꯂꯗꯤꯀꯣ ꯋꯥꯕꯅꯤ ꯅꯧꯅꯤꯡꯕ
ꯏꯅꯥꯎꯅꯨꯄꯤꯒꯤ ꯐꯤꯅꯦꯛꯇꯣ ꯀꯔꯝ ꯀꯥꯟꯗ ꯍꯧꯏ ꯍꯥꯏꯕ꯭ꯔꯣ
ꯍꯥꯥ
ꯅꯅꯥꯎ ꯅꯨꯄꯤꯤꯒꯤ ꯐꯅꯦꯛꯛꯇꯣꯔ ꯐꯦꯅꯦꯛꯦꯛꯛꯇꯣ ꯀꯔꯝ ꯀꯔꯝ ꯀꯥꯟꯗ ꯍꯧꯒꯦ ꯍꯥꯏꯕ꯭ꯔꯣ
ꯈꯪꯗꯦꯅꯦ ꯑꯩ ꯑꯩ ꯍꯥꯏ ꯑꯃꯨꯛ ꯍꯥꯏꯒꯦ
ꯍꯥꯏꯣ ꯎꯝ
ꯎꯝ
ꯅꯪ ꯅꯪꯒꯤ ꯐꯅꯦ ꯑꯃ ꯑꯃ ꯂꯩꯕꯗꯣ ꯑ ꯑꯣꯔꯦꯟꯖꯀ ꯀꯔꯤꯗ ꯑꯩꯩꯅ ꯅꯍꯥꯟ ꯂꯥꯛꯄ ꯀꯥꯟꯗ ꯐꯖꯩ ꯍꯥꯏꯕꯗꯨ
ꯑꯥ ꯑꯥ
ꯑꯗꯨ ꯅꯪꯒꯤ ꯑꯅꯧꯕꯗꯣ ꯑꯗꯨ ꯄꯥꯝꯃꯤꯅꯦ ꯑꯩꯗꯤ
ꯁꯥꯅꯤ ꯑꯗꯨꯗꯤ ꯄꯥꯝꯗꯤ
ꯑꯁ ꯍꯩꯇꯕꯗꯨꯣ
ꯍ ꯍꯩꯔꯝꯒꯅꯤ ꯅꯪꯅ ꯇꯟꯥꯟꯕꯒꯤ ꯑꯣꯏꯔꯝꯒꯅꯤ ꯁꯥꯡꯗꯕꯒꯤ
ꯍꯥꯏꯗꯤ ꯍꯥꯏ
ꯅꯪꯗꯤ ꯅꯪꯁꯨ ꯊꯕꯛ ꯌꯥꯝ ꯂꯩꯕꯅꯤꯅꯀꯣ ꯁꯥꯕꯗꯤ ꯁꯪꯉꯔꯣꯏ ꯑꯩꯈꯅꯤ ꯁ꯭ꯀꯨꯜ ꯆꯠꯄ ꯂꯣꯏꯔꯒ ꯌꯨꯝꯒꯤ ꯊꯕꯛ ꯌꯨꯝꯒꯤ ꯊꯕꯛꯁꯨ ꯌꯥꯝꯃꯤꯀꯣ
ꯑꯥ ꯍꯣꯏ ꯌꯥꯝꯃꯦ ꯃꯁꯛꯇꯤ ꯎ ꯎꯗꯕ ꯇꯨꯝ ꯍꯔ ꯍꯒ ꯂꯩꯏ